ꯍꯜꯂꯣ ꯍꯜꯂꯣ ꯇꯥꯏꯀꯣ ꯇꯥꯔꯦ ꯇꯥꯔꯦ
ꯎꯝ ꯆꯥꯛ ꯆꯥꯔꯕꯣ
ꯆꯥꯛ ꯆꯥꯗ꯭ꯔꯤꯌꯦ
ꯑꯣ
ꯅꯪꯗꯤ ꯆꯥꯔꯕꯣ ꯑꯥ ꯆꯥꯛꯁꯦ ꯊꯣꯡꯉꯦ ꯀꯩꯅꯣꯅ ꯑꯩ ꯏꯃꯥꯟꯅꯕ ꯑꯃꯅ ꯊꯣꯡꯉꯦ
ꯑꯣ ꯑꯩꯗꯤ ꯀꯩꯅꯣ ꯇꯧꯋꯦ ꯆꯥꯛꯆꯥ ꯇꯣꯛꯄꯗ ꯉꯥꯏꯔꯤ ꯑꯗꯨꯒ ꯀꯩꯅꯣ ꯇꯧꯔꯤ ꯑꯗꯨꯒ ꯄꯣꯊꯥꯔꯝꯃꯤꯅꯦ ꯁꯨꯝ
ꯀꯩ ꯃꯊꯦꯜ ꯆꯥꯔꯒꯦ ꯅꯪꯗꯤ
ꯑꯩꯈꯣꯏꯒꯤ ꯑꯃ ꯁꯣꯏꯖꯤꯟꯗꯣ ꯑꯥ ꯁꯣꯏꯖꯤꯟꯑꯅ ꯑꯃ ꯂꯩꯕꯗꯨ ꯁꯣꯏꯕꯨꯝꯃꯛꯇꯤ ꯅꯠꯇꯕ ꯁꯣꯏꯖꯤꯟꯗꯣ ꯏꯔꯣꯝꯕ ꯑꯃ ꯆꯥꯔꯦ ꯑꯗꯨꯒ ꯑꯥ ꯄꯥꯛꯅꯝ ꯕꯣ ꯄꯥꯛꯅꯝ ꯑꯃ ꯆꯥ ꯄꯥꯛꯅꯝ ꯑꯃꯒ ꯆꯥꯔꯦ ꯀꯩꯅꯣꯒ ꯀꯪꯂꯥꯌꯦꯟ ꯄꯥꯛꯅꯝꯗꯣ ꯑꯗꯨꯗꯨꯒꯅꯦ ꯑꯗꯣ ꯀꯥꯡꯉꯧ ꯑꯃꯒ ꯑꯍꯨꯝꯗꯣ ꯆꯥꯔꯦ
ꯀꯩꯅꯣꯗꯣ ꯑꯣꯏꯗꯣꯏꯔꯕ ꯁꯣꯏꯖꯤꯟ ꯍꯥꯏꯔꯤꯁꯦ ꯑꯩꯈꯣꯏꯒꯤ ꯑꯃ ꯋꯥ ꯃꯆꯥꯗꯣ ꯑꯣꯏꯗꯣꯏꯔꯕ
ꯍꯣꯏ ꯋꯥꯗ ꯑꯩꯈꯣꯏꯒꯤ ꯑꯃ ꯀꯩꯅꯣꯗꯣ ꯁꯣꯏꯗꯣꯟ ꯍꯥꯏꯕ꯭ꯔꯥ ꯀꯩꯅꯣ ꯑꯃ ꯂꯩꯕꯅꯦꯕ
ꯑꯩꯈꯣꯏꯗꯤ ꯀꯩꯅꯣ ꯍꯥꯏꯌꯦ ꯑꯗꯨꯒꯤꯗꯣ ꯑꯩꯈꯣꯏꯗꯤ ꯀꯩꯅꯣ ꯍꯥꯏꯌꯦ ꯎꯁꯣꯏ ꯍꯥꯏꯌꯦ ꯑꯗꯨꯏꯗꯣ
ꯑꯣ ꯎꯁꯣꯏ ꯍꯥꯏꯁꯤꯅ ꯊꯥꯡꯉꯩ ꯁꯦꯡꯅ ꯄꯨꯔꯥ ꯑꯩꯈꯣꯏꯒꯤ ꯐ꯭ꯔꯦꯁ ꯑꯣꯏꯅ ꯂꯩꯕ ꯑꯩꯈꯣꯏꯒꯤ ꯎꯇꯤ ꯊꯣꯡꯕꯗ ꯍꯥꯞ ꯄꯗꯣ ꯋꯥꯒꯤ ꯆꯣꯡꯍꯟꯕ ꯑꯗꯨꯅ ꯎꯁꯣꯏ ꯍꯥꯏ ꯈꯪꯅꯩ ꯑꯩꯈꯣꯏꯔꯣꯝꯗꯗꯤ ꯑꯗꯨꯒ ꯍꯧꯖꯤꯛꯀꯤ ꯃꯇꯣꯟꯗꯨꯅ ꯈꯔ ꯀꯩꯅꯣ ꯇꯧꯕꯗꯣ ꯎꯝ ꯍꯣꯏ ꯁꯣꯏꯕꯨꯝꯗꯧꯅꯗꯤ ꯅꯝꯊꯣꯛꯑꯒ ꯈꯔ ꯄꯠꯊꯕ ꯑꯃ ꯂꯩꯕꯗꯣ ꯑꯗꯨꯝꯕꯗꯣ ꯁꯣꯏꯖꯤꯟ ꯁꯣꯏꯗꯣꯟ ꯀꯥꯏ ꯂꯩꯕꯅꯦꯕ
ꯑꯣ ꯑꯣ ꯀꯤꯠ ꯈꯤꯇꯪ ꯀꯩꯅꯣ ꯇꯧꯕꯗꯣ ꯄꯠꯊꯕꯗꯣ ꯑꯣꯏꯗꯣꯏꯅꯦꯕ ꯅꯪꯅ ꯁꯣꯏꯖꯤꯟ ꯍꯥꯏꯁꯤꯅꯀꯣ
ꯑꯥ
ꯑꯗꯣ ꯀ ꯅꯣꯏꯗꯤ ꯉꯁꯤ ꯀꯩ ꯑꯥ ꯀꯩ ꯏꯟꯖꯥꯡ ꯊꯣꯡꯗꯣꯏꯅꯣ ꯊꯣꯡꯒ꯭ꯔꯒꯦ
ꯎꯝ ꯍꯥ ꯑꯈꯣꯏꯁꯦ ꯉꯁꯤꯁꯦ ꯅꯪ ꯆꯥꯕ꯭ꯔꯥ ꯆꯥꯗꯕ꯭ꯔꯥꯗꯤ ꯈꯪꯗꯦ ꯑꯥ ꯎꯠ ꯇꯤ ꯑꯃ ꯊꯣꯡꯉꯦ ꯑꯗꯒꯤ ꯑꯥ ꯏꯃꯥꯟꯅꯕꯅ ꯑꯣꯛ ꯑꯃ ꯊꯣꯡꯉꯦꯅ ꯍꯥꯏ
ꯆꯥꯏꯗꯥ ꯆꯥꯗꯕ ꯂꯩꯇꯦꯗꯥ ꯑꯩꯒꯤꯗꯤ ꯑꯗꯨ ꯑꯥ ꯈꯔ ꯑꯗꯨꯝ ꯍꯥꯏꯕꯗꯤ ꯈꯣꯏꯒꯤ ꯈꯪꯅ ꯆꯥꯟꯅꯕ ꯐ꯭ꯔꯦꯟꯁꯤꯡ ꯍꯥꯏꯇꯥꯔꯦ ꯑꯩ ꯕꯥ ꯕꯥ ꯅꯠꯇ꯭ꯔꯒ ꯁꯨ ꯁꯨ ꯃꯅꯨꯡꯗ ꯂꯩꯕ ꯑꯩꯈꯣꯏ ꯁꯨꯝ ꯅꯣꯡꯐꯥꯗꯣ ꯗꯨꯝ ꯆꯥꯏꯕꯨꯗꯤ ꯀꯥꯏꯗꯦ ꯍꯥꯏꯕꯗꯤ ꯏꯁꯥꯃꯛꯁꯨ ꯅꯍꯥ ꯑꯣꯏꯔꯤꯝꯅꯤꯅꯀꯣ ꯑꯗꯨꯒ ꯑꯥ ꯀꯅꯣꯗꯤ ꯆꯥ ꯑꯗꯨ ꯅꯠꯇꯕ ꯑꯆꯧꯕ ꯑꯃꯥꯗꯨꯗꯤ ꯆꯥꯗꯦ ꯑꯗꯨꯒ ꯑꯗꯨꯕꯨꯛꯇꯤ ꯑꯗꯨ ꯑꯗꯣ ꯌꯦꯟꯒꯨꯝꯕ ꯁꯨꯒꯨꯝꯕ ꯑꯗ ꯉꯥꯅꯨꯒꯨꯝꯕ ꯁꯨꯒꯨꯝꯕꯗꯤ ꯑꯗꯨꯝ ꯆꯥꯏꯌꯦꯗꯥ
ꯑꯣ ꯑꯩꯗꯤ ꯀꯩꯅꯣ ꯑꯩꯗꯤ ꯀꯩꯅꯣ ꯆꯥꯗꯦ ꯑꯥ ꯑꯩꯗꯤ ꯀꯩꯅꯣ ꯌꯦꯟꯒ ꯑꯩꯟ ꯆꯥꯏꯁꯦ ꯉꯥꯒ ꯑꯗꯨꯒ ꯀꯩꯅꯣꯒ ꯎꯝ ꯑꯗꯨ ꯑꯅꯤꯗꯨ ꯈꯛꯇꯅꯦ ꯌꯥꯝ ꯑꯣꯏꯅ ꯆꯥꯕꯗꯣ ꯑꯗꯣ ꯑꯣꯛꯇꯤ ꯈꯤꯇꯪ ꯍꯥꯏꯗꯤ ꯑꯩ ꯆꯥꯗꯦꯕꯥ ꯑꯗꯣ ꯁꯨꯝ ꯀꯥ ꯍꯥ ꯎꯝ ꯆꯥꯗꯕꯁꯦ ꯑꯩꯅ ꯆꯥꯕ ꯇꯝꯕ ꯑꯗꯣ ꯈꯤꯇꯪ ꯈꯤꯇꯪꯗꯤ ꯆꯥꯕ ꯄꯨꯔꯥ ꯃꯄꯨꯝ ꯑꯣꯏꯅ ꯆꯥꯕꯗꯤ ꯉꯝꯗꯦꯗꯥ
ꯎꯝ ꯑꯗꯣ ꯑꯈꯣꯏꯗꯤ ꯑꯗꯨꯝ ꯆꯥꯏ ꯀꯩꯅꯣ ꯇꯧꯗꯦ ꯑꯗꯨꯒ ꯍꯧꯖꯤꯛꯆꯦ ꯑꯗꯣꯝꯗꯗꯤ ꯉꯁꯤ ꯅꯣꯏꯒꯤ ꯅꯣꯡ ꯆꯨꯕꯗꯣ ꯆꯨꯔꯤꯕ꯭ꯔꯥꯥ ꯍꯥꯡꯒ꯭ꯔꯕ ꯅꯨꯡꯁꯥꯞ
ꯅꯣꯡ ꯆꯦ ꯅꯣꯡꯁꯦ ꯀꯩꯅꯣ ꯇꯧꯒ꯭ꯔꯦ ꯅꯣꯡꯁꯦ ꯉꯔꯥꯡ ꯅꯨꯃꯤꯗꯥꯡ ꯕꯥꯎꯗꯤ ꯐꯖꯅ ꯆꯨꯔꯝꯃꯦꯕ ꯀꯣ ꯆꯨꯕ ꯍꯥꯏꯁꯦ ꯀꯟꯅꯗꯤ ꯆꯨꯕ ꯅꯠꯇꯕ ꯑꯈꯣꯏꯒꯤ ꯑꯥ ꯑꯗꯨꯝ ꯄꯠꯏ ꯄꯠꯂꯤ ꯇꯥꯔꯒ ꯀꯩꯅꯣ ꯂꯩꯗꯅ ꯍꯥꯏꯗꯤ ꯌꯥꯝ ꯆꯠꯊꯣꯛꯄꯗ ꯌꯥꯝ ꯅꯨꯡꯉꯥꯏꯍꯟꯗꯕ ꯅꯣꯡ ꯈꯨꯆꯨꯗꯣ ꯑꯗꯨꯃꯥꯏꯅ ꯆꯨꯔꯝꯃꯦ ꯑꯗꯒꯤ ꯅꯨꯃꯤꯗꯥꯡꯒꯗꯤ ꯌꯥꯝ ꯏꯪꯉꯦꯕ ꯉꯔꯥꯡꯁꯦ ꯑꯗꯣ ꯍꯧꯖꯤꯛꯇꯤ ꯅꯣꯡꯁꯦ ꯍꯥꯡꯒ꯭ꯔꯦ ꯑꯗꯨꯒ ꯅꯣꯡꯁꯥ ꯁꯥ ꯊꯣꯂꯛꯑꯦ ꯑꯌꯨꯛꯇꯒꯤ ꯇꯨꯅ ꯊꯣꯂꯛꯑꯒ ꯍꯧꯖꯤꯛꯁꯦ ꯑꯗꯨꯝ ꯅꯣꯡꯗꯤ ꯈꯔ ꯃꯪꯉꯦ ꯑꯗꯣ ꯀꯅꯣ ꯑꯗꯨꯝ ꯑꯣꯝꯆꯥꯛꯅꯍꯟꯕ ꯗꯣ ꯌꯥꯝꯅ ꯑꯗꯨꯃꯥꯏꯅ ꯑꯣꯝꯆꯥꯛꯅꯍꯜꯂꯦ ꯑꯣꯝꯆꯥꯛꯅꯔꯒ ꯂꯩꯌꯦ ꯍꯧꯖꯤꯛ
ꯎꯝ ꯑꯗꯣ ꯀꯩꯅꯣꯅꯦ ꯎꯝ ꯎꯝ ꯑꯩꯈꯣꯏꯒꯤ ꯑꯈꯣꯏ ꯁꯣꯝꯗꯖꯨ ꯍꯧꯖꯤꯛꯁꯦ ꯅꯣꯡꯗꯤ ꯃꯪꯉꯤ ꯌꯥꯝ ꯀꯥ ꯍꯦꯟꯅ ꯁꯥꯕꯗꯤ ꯑꯣꯏꯗꯦ ꯑꯩꯖꯨ ꯐꯤꯔꯣꯟ ꯈꯔ ꯁꯨꯔꯝꯃꯦ ꯑꯗꯨꯒ ꯍꯦꯛ ꯂꯣꯏꯕꯒ ꯆꯥꯛꯆꯥ ꯊꯣꯛꯑ ꯄꯣꯊꯥꯔꯝꯃꯤꯅꯦ ꯑꯗꯨꯒ ꯀꯩꯅꯣꯖꯨ ꯇꯧꯗꯣꯏꯅꯦ ꯍꯌꯦꯡꯗꯤ ꯑꯍꯣꯏ ꯎꯝ ꯀꯣꯏꯕ ꯆꯠꯂꯨꯗꯣꯏꯅꯤ ꯑꯩꯈꯣꯏ ꯃꯤ ꯈ ꯍꯧꯅ ꯅꯪꯕꯨꯗꯤ ꯑꯗꯣꯝꯗ ꯂꯩꯔꯝꯅꯤꯅ ꯂꯥꯞꯄꯝꯅꯤꯅ ꯑꯈꯣꯏ ꯆꯠ ꯀꯅꯣ ꯇꯧꯗ꯭ꯔꯦꯗꯅꯀꯣ ꯃꯊꯪꯒꯤꯗ ꯌꯥꯎ ꯌꯥꯎꯕꯥ ꯗꯨꯅꯤ ꯅꯪꯗꯤ
ꯍꯣꯏ ꯍꯣꯏ ꯃꯊꯪꯗ ꯐꯖꯅ ꯆꯠꯂꯁꯦ ꯑꯗꯣ ꯀꯩꯅꯣꯗꯤ ꯎꯝ ꯉꯁꯤꯒꯤ ꯆꯥꯛꯇꯤ ꯅꯪꯅ ꯊꯣꯡꯉꯤꯔꯣ ꯅꯠꯇ꯭ꯔꯒꯅ ꯀꯅꯥꯅ ꯊꯣꯡꯉꯤꯅꯣ
ꯑꯩꯅ ꯊꯣꯡꯗꯦ ꯉꯁꯤꯗꯤ ꯑꯩꯈꯣꯏꯒꯤ ꯏꯇꯩꯃꯥꯅ ꯊꯣꯡꯉꯦ ꯑꯗꯨꯒ ꯑꯈꯣꯏ ꯃꯥꯅ ꯍꯋꯥꯏ ꯌꯣꯟ ꯆꯠꯈ꯭ꯔꯦ ꯆꯠꯇ ꯇꯥꯗꯤ ꯑꯩꯈꯣꯏ ꯃꯥꯅꯁꯨ ꯊꯣꯡꯉꯤ ꯏꯇꯩꯃꯅꯁꯨ ꯊꯣꯡꯉꯤ ꯍꯥꯏꯗꯤ ꯑꯁꯪ ꯑꯁꯪꯕ ꯌꯦꯡꯅꯔꯒ ꯃꯤ ꯑꯁꯪꯕ ꯃꯤꯗꯨꯝ ꯊꯣꯡꯉꯦ ꯑꯗꯨꯒ ꯑꯩꯁꯨ ꯑꯗꯨꯝ ꯁ ꯀꯟ ꯊꯣꯡꯕꯤ ꯑꯗꯨꯒ ꯑꯩꯖꯨ ꯀꯩꯅꯣ ꯇꯧꯋꯤꯗ ꯑꯗꯨꯝ ꯍꯥꯏꯕꯗꯤ ꯑꯩꯗꯤ ꯁꯦꯝꯕ ꯁ ꯁꯥꯕꯖꯦ ꯌꯥꯝ ꯇꯟꯒꯟꯗꯦꯕ ꯑꯗꯨꯝ ꯊꯣꯡꯗꯧꯕ ꯇꯤ ꯏꯃꯥ ꯍꯣꯔꯦꯟ ꯀꯔꯤ ꯏꯟꯖꯥꯡ ꯆꯥꯗꯣꯏꯅꯣ ꯑꯗꯒꯤ ꯅꯨꯃꯤꯗꯥꯡꯒꯖꯦ ꯀꯔꯤ ꯏꯟꯖꯥꯡ ꯆꯥꯖꯤꯒꯦ ꯍꯥꯏꯗ ꯃꯣꯏꯅ ꯀꯥꯡꯁꯣꯏ ꯆꯥꯖꯤꯕꯨ ꯍꯥꯏꯔꯖꯨ ꯏꯔꯣꯝꯕ ꯆꯥꯖꯤꯕꯨ ꯍꯥꯏꯔꯖꯨ ꯑꯗꯩ ꯀꯥꯡꯉꯧ ꯑꯝ ꯇꯧꯖꯦ ꯍꯥꯏꯕꯖꯨ ꯑꯗꯨꯒꯤ ꯁꯦꯝ ꯁꯥꯕꯗꯣ ꯑꯩꯅ ꯑꯗꯨꯝ ꯃꯗꯨꯝ ꯁꯦꯝꯕꯤꯕ ꯍꯥꯏꯕꯗꯤ ꯃꯣꯏꯅ ꯑꯗꯨꯝ ꯊꯕꯛ ꯏꯪꯈꯥꯡ ꯇꯧꯖꯔꯤꯉꯩꯗ ꯁꯨꯝ ꯁꯦꯝ ꯁꯥꯔ ꯊꯝꯕꯤꯔ ꯀꯝꯄ꯭ꯂꯤꯠ ꯆꯥꯝ ꯈꯣꯠꯇꯅ ꯊꯝꯕꯤꯔꯗꯤ ꯃꯣꯏꯗꯖꯨ ꯀꯣꯝꯃꯤꯗꯅ ꯆꯥꯛꯈꯨꯝ ꯆꯪꯕ ꯃꯇꯝꯗ
ꯍꯣꯏ
ꯑꯗꯣꯃꯥꯏꯅ ꯑꯗꯨꯝ ꯇꯧꯋꯦ ꯑꯩꯗꯤ ꯌꯥꯝ ꯇꯟꯒꯟꯗꯦ ꯍꯥꯏꯕ ꯑꯗꯨꯝꯕꯩꯗꯤ
ꯐꯩꯌꯦ ꯐꯩꯌꯦ
ꯑꯗꯨꯒ ꯀꯩꯅꯣꯗꯤ ꯑꯥ ꯉꯁꯤ ꯅꯣꯏ ꯏꯃꯥꯟꯅꯕꯗꯣ ꯄꯨꯟꯅ ꯂꯩꯃꯤꯟꯅꯕ꯭ꯔꯣ ꯂꯥꯏꯔꯣ ꯑꯇꯣꯞꯄ ꯖꯒꯥꯗꯒꯤ
ꯑꯥ ꯀꯩꯅꯣꯅꯦ ꯑꯩꯁꯦ ꯎꯝ ꯀꯩꯅꯣ ꯏꯃꯥꯟꯅꯕꯒꯤ ꯀꯩꯅꯣꯁꯤꯗ ꯃꯌꯨꯝꯗ ꯂꯥꯛ ꯄꯥ ꯍꯥꯏꯇꯥꯔꯦ ꯉꯔꯥꯡ ꯅꯍꯥꯟꯗꯒꯤ ꯂꯥꯑꯥꯒ ꯑꯩꯁꯦ ꯂꯩꯕꯅꯦꯕ
ꯎꯝ
ꯑꯗꯣ ꯑꯩꯒꯤꯗꯣ ꯑꯩ ꯑꯩꯒꯤꯗꯨꯗ ꯑꯩꯗꯣ ꯍꯟꯗꯤ ꯍꯟꯅꯤ ꯍꯌꯦꯡ ꯍꯪꯆꯤꯠ ꯀꯨꯝꯕ ꯍꯜꯂꯅꯤ ꯑꯗꯨꯒ ꯀꯩꯅꯣ ꯇꯧꯕ ꯍꯥꯏꯇꯥꯔꯦ ꯑꯩ ꯃꯣꯏꯁꯤꯗ ꯂꯥꯛꯑꯒ ꯃꯥꯗꯨꯁꯨ ꯍꯩꯕ ꯍꯨꯖꯤꯛꯇꯣ ꯑꯗꯨꯅ ꯁꯨꯝ ꯃꯣꯏ ꯃꯃꯥꯁꯨ ꯀꯩꯅꯣ ꯌꯨꯝꯗ ꯊꯣꯛꯈꯤꯕ ꯑꯗꯨꯒꯤ ꯂꯥꯑꯣ ꯂꯩꯁꯦꯅ ꯍꯥꯏꯕ ꯑꯗꯨꯒꯤ ꯂꯥꯛꯄꯅꯦ ꯑꯩꯁꯨ ꯐ꯭ꯔꯤ ꯂꯩꯕꯁꯤꯗ ꯍꯜꯂꯅꯤ ꯍꯌꯦꯡ ꯍꯪꯆꯤꯠ ꯍꯜꯂꯅꯤ
ꯑꯗꯨꯝ ꯂꯥꯞꯅꯕ꯭ꯔꯣ ꯅꯛꯅꯕ꯭ꯔꯣ ꯅꯣꯏꯒ ꯃꯣꯏꯒꯁꯦ
ꯅꯛꯄ ꯍꯥꯏꯁꯦ ꯌꯥꯝ ꯀꯟꯅ ꯅꯛꯇꯦ ꯑꯗꯨꯝ ꯂꯥꯞꯄꯦ ꯂꯥꯞꯄꯗꯣ ꯗꯣ ꯁꯨꯝ ꯀꯩꯅꯣ ꯆꯠꯁꯤꯟꯖꯦ ꯌꯥꯝꯅ ꯌꯥꯝ ꯀꯣꯝꯃꯦꯕꯀꯣ ꯆꯠꯊꯣꯛ ꯆꯠꯁꯤꯟꯁꯦ ꯑꯗꯨꯝ ꯅꯨꯉꯥꯏꯑꯦꯕ ꯑꯗꯨꯅ ꯑꯗꯨꯝ ꯊꯨꯅ ꯌꯨꯝ ꯌꯧꯋꯦ ꯍꯥꯏꯗꯤ ꯑꯗꯨꯝ ꯂꯥꯞꯇꯤ ꯂꯥꯞꯄꯤꯕ ꯃꯐꯝꯅꯦꯕ
ꯑꯗꯨꯗꯨꯝ
ꯃꯥꯅꯦ ꯃꯥꯅꯦ ꯂꯝꯕꯤ ꯊꯣꯡ ꯐꯕꯅꯤꯅ ꯑꯗꯨꯝ ꯒꯥꯔꯤꯖꯦ ꯑꯗꯨꯝ ꯆꯠ
ꯐꯕ ꯍꯥꯏꯇꯥꯔꯦꯅꯦꯀꯣ ꯍꯣꯏ ꯂꯝꯕꯤ ꯊꯣꯡ ꯐꯕꯅꯤꯅ ꯑꯗꯨꯝ ꯀꯩꯅꯣ ꯇꯧꯋꯦ ꯍꯥꯏꯗꯤ ꯑꯗꯨꯝ ꯊꯨꯅ ꯌꯧꯋꯦ ꯍꯣꯏ ꯃꯇꯝ
ꯑꯣ
ꯑꯗꯨ ꯅꯪ ꯉꯁꯤꯗꯤ ꯃꯥ ꯊꯣꯡꯕ ꯍꯣꯏ ꯂꯣꯏꯈ꯭ꯔꯞ ꯃꯥꯜꯂꯦ ꯑꯗ ꯑꯩꯁꯨ ꯀꯥ ꯑꯝꯗ ꯂꯩꯌꯦ ꯑꯗꯣ ꯃꯥꯅ ꯀꯩꯅꯣ ꯇꯧꯌꯦ ꯊꯣꯡꯒꯤꯕꯅꯦ ꯂꯣꯏꯔꯝꯗꯧꯗꯤ ꯃꯥꯜꯂꯦ ꯅꯪ ꯀꯩꯅꯣ ꯉꯁꯤꯗꯤ ꯀꯩꯅꯣ ꯉꯁꯤꯗꯤ ꯀꯩ ꯀꯩꯝ ꯆꯠꯊꯣꯛꯇꯧꯕ ꯂꯩꯇ꯭ꯔꯦ ꯉꯁꯤꯗꯤ
ꯎꯝ ꯆꯠꯀꯅꯤ ꯑꯩꯖꯦ ꯑꯥ ꯑꯈꯣꯏꯒꯤ ꯑꯩꯒꯤ ꯒꯥꯔꯤꯒꯤ ꯀꯩꯅꯣꯝꯃꯥ ꯅꯨꯉꯥꯏꯇꯕ ꯑꯃ ꯌꯥꯎꯔꯤꯌꯦ ꯑꯈꯣꯏꯒꯤ ꯀꯤꯛ ꯀꯥꯎꯕꯗꯤ ꯌꯥꯔꯦ ꯑꯈꯣꯏ ꯒꯥꯔꯤ ꯏꯁꯇꯥꯠ ꯇꯧꯅꯕ ꯕꯦꯇ꯭ꯔꯤꯖꯦ ꯑꯥ ꯕꯦꯇ꯭ꯔꯤ ꯗꯥꯎꯟ ꯆꯠꯂꯤꯔꯥ ꯀꯩꯅꯣ ꯑꯝꯇ ꯆꯦꯛ ꯇꯧꯍꯜꯂꯤꯒꯦꯅ ꯋꯥꯛꯁꯣꯞꯇ ꯑꯗꯨꯒ ꯑꯥ ꯑꯣꯏꯌꯥꯔꯤ ꯑꯣꯏꯌꯥꯔꯗ ꯌꯥꯗꯕ꯭ꯔꯥ ꯅꯠꯇ꯭ꯔꯒꯅ ꯕꯦꯇ꯭ꯔꯤꯗ ꯌꯥꯗꯕ꯭ꯔꯥ ꯍꯥꯏꯕꯗꯣ ꯑꯃꯨꯛꯇꯪ ꯍꯣꯔꯦꯟ ꯑꯥ ꯀꯄꯨꯡ ꯀꯅꯣꯒꯤ ꯑꯃꯥꯒꯤ ꯑꯗ꯭ꯋꯥꯏꯗ ꯆꯠꯂꯨꯒꯦ ꯇꯧꯕꯅꯦ ꯍꯨꯖꯤꯛꯇꯤ ꯀꯥꯟꯅꯔꯣꯏ ꯃꯤ ꯆꯥꯛ ꯆꯥꯕ ꯇꯥꯏꯃꯤꯡ ꯑꯣꯏꯅꯔꯝꯒꯤꯅꯤ ꯑꯥ ꯄꯨꯡ ꯑꯥ ꯄꯨꯡ ꯑꯃꯥ ꯈꯥ ꯍꯦꯜꯂꯛꯄ ꯑꯅꯤꯕꯧꯀꯤ ꯃꯅꯨꯡ ꯁ꯭ꯋꯥꯏꯗꯗꯤ ꯆꯠꯅꯤ ꯈꯜꯂꯦ ꯑꯗꯨꯒꯤ ꯋꯥꯛꯁꯣꯞ ꯇ ꯆꯠꯂꯨꯔꯅꯤ ꯑꯗꯨ ꯍꯜꯂꯑꯒ ꯑꯩꯁꯦ ꯃꯨꯛ ꯑꯈꯣꯏꯒꯤ ꯀꯥꯡ ꯒꯤ ꯍꯥꯏꯇꯥꯔꯦ ꯀꯥꯡꯒꯤ ꯀꯥꯡ ꯆꯤꯡꯕꯖꯦ ꯀꯨꯏꯗ꯭ꯔꯦꯗꯅ ꯑꯗꯨꯅ ꯑꯩꯖꯦ ꯑꯗꯨꯒꯤ ꯑꯈꯣꯏꯒꯤ ꯏꯁꯩ ꯈꯔ ꯇꯝꯊꯣꯛ ꯇꯝꯖꯤꯟꯒꯤ ꯑꯈꯣꯏ ꯔꯤꯌꯥꯁꯦꯜ ꯍꯥꯏꯇꯥꯔꯦ ꯑꯗꯨꯒꯤ ꯑꯃꯨꯛ ꯍꯣꯔꯦꯟ ꯑꯃꯨꯛ ꯆꯠꯀꯅꯤ ꯃꯊꯪ ꯃꯊꯪ
ꯑꯣ ꯊꯕꯛꯁꯦ ꯌꯥꯝ ꯐꯔꯤꯖꯥꯠꯅꯤꯅꯦ ꯑꯗꯨꯗꯤ
ꯎꯝ ꯅꯛꯅ ꯅꯛꯌꯥꯕ ꯑꯩꯈꯣꯏꯖꯦ ꯌꯥꯝ ꯅꯛꯅ ꯂꯩꯅꯔꯝꯃꯗꯤꯅꯦ ꯑꯗꯨꯝ ꯀꯩꯅꯣ ꯇꯧꯕ ꯌꯥꯕꯅꯤ ꯎꯝ ꯑꯩꯈꯣꯏꯅꯒ ꯀꯥꯡ ꯃꯅꯨꯡꯒꯗꯤ ꯀꯥꯏ ꯅꯨꯡꯇꯤ ꯑꯩꯈꯣꯏꯅ ꯁꯨꯝ ꯏꯁꯩꯒ ꯆꯠꯄꯖꯦ ꯑꯗꯨꯝ ꯈꯦꯁꯤ ꯃꯌꯣꯝꯖꯦ ꯑꯅꯤ ꯍꯨꯝ ꯑꯅꯤ ꯍꯨꯝ ꯑꯍꯨꯝ ꯃꯔꯤ ꯑꯍꯨꯝ ꯃꯔꯤ ꯌꯣꯝꯃꯒ ꯑꯗꯨꯝ ꯄꯨꯔꯛꯇꯣꯏꯅꯦ ꯑꯗꯨꯒ ꯑꯩꯅ ꯍꯜꯂꯛ ꯄꯗꯥꯗꯤ ꯌꯨꯝꯒꯤ ꯃꯤꯗꯤ ꯂꯣꯏ ꯇꯨ ꯑꯩꯈꯣꯏꯗꯤ ꯑꯗꯨꯝ ꯉꯟ ꯉꯟꯅ ꯇꯨꯝꯒꯜꯂꯦꯕ ꯌꯨꯝꯒꯤꯗꯤ ꯑꯗꯨꯒ ꯑꯩꯈꯣꯏꯒꯤ ꯊꯪꯅꯕ ꯌꯨꯝꯊꯪꯅꯕꯖꯤꯡ ꯅꯠꯇ꯭ꯔꯒꯅ ꯑꯩꯈꯣꯏ ꯂꯝꯕꯤꯗ ꯂꯥꯛꯄꯗ ꯏꯃꯥꯟꯅꯕ ꯁꯨꯝ ꯊꯦꯡꯅꯕ ꯂꯩꯔꯒꯗꯤ ꯑꯗꯨꯝ ꯄꯤꯊꯣꯛꯑꯝꯗꯣꯏꯅꯦ ꯈꯦꯆꯤꯖꯦ ꯃꯌꯣꯝ ꯃꯌꯣꯝ ꯑꯗꯨ ꯃꯣꯏꯗꯤ ꯁꯨꯝ ꯇꯣꯏꯅ ꯆꯥꯕ ꯅꯠꯇꯝꯅꯤꯅ ꯑꯗꯨꯝ ꯆꯥꯅꯤꯡꯕ ꯑꯩꯈꯣꯏꯅ ꯑꯃꯨꯛ ꯅꯨꯛ ꯇꯤꯒꯤ ꯁꯨꯝ ꯑꯩꯈꯣꯏꯅꯤ ꯆꯠꯂ ꯀꯥꯡꯒꯤ ꯏꯁꯩꯒꯤ ꯆꯠꯂꯝꯅꯤꯅ ꯁꯨꯝ ꯑꯩꯈꯣꯏꯒꯤ ꯑꯩꯈꯣꯏꯗꯗꯤ ꯑꯗꯨꯝ ꯅꯨꯡꯇꯤꯒꯤ ꯐꯪꯕ ꯑꯣꯏꯔꯦꯗꯅ ꯑꯗꯨꯅꯅꯦ ꯁꯨꯝ ꯊꯋꯥ ꯁꯥꯔꯛꯇꯕꯗꯣ ꯑꯗꯨꯒꯤ ꯅꯣꯏꯖꯨ ꯅꯛꯑꯝꯃꯗꯤꯅꯦ ꯁꯦ ꯃꯌꯣꯝ ꯑꯃꯥꯅꯤ ꯃꯔꯛꯇ ꯑꯗꯨꯝ ꯀꯥꯏ ꯄꯤꯔꯛ ꯌꯥꯕꯅꯤ
ꯃꯌꯣꯝꯒ ꯍꯥꯏꯔꯛꯑꯒ ꯅꯨꯡꯕꯨ ꯅꯨꯡꯁꯤ ꯅꯍꯥꯜꯋꯥꯏ ꯑꯩꯈꯣꯏꯒꯤ ꯈꯣꯏ ꯑꯥ ꯑꯥ ꯀꯩꯅꯣ ꯑꯈꯣ ꯑꯩꯈꯣꯏ ꯃꯥꯃꯥ ꯍꯣꯏ ꯄꯣꯛꯄ ꯏꯄꯨꯗꯨ ꯂꯩꯔꯤꯉꯩꯗ ꯃꯣꯏ ꯃꯥꯅꯒ ꯑꯗꯨꯝ ꯑꯗꯨꯃꯥꯏꯅ ꯀꯩꯅꯣ ꯀꯠꯂꯨꯔꯒ ꯄꯨꯕꯤꯔꯛꯑꯦꯕꯀꯣ ꯅꯨꯃꯤꯗꯥꯡꯗꯒ ꯑꯗꯨꯒ ꯑꯩꯗꯤ ꯀꯩꯅꯣꯁꯨ ꯇꯧꯗꯦ ꯑꯥ ꯑꯩꯈꯣꯏꯗꯤ ꯀꯩꯅꯣꯁꯨ ꯆꯠꯇꯦꯕꯀꯣ ꯈꯣꯏꯗꯤ ꯑꯗꯨꯝ ꯀꯩꯅꯣ ꯑꯣꯏꯌꯦꯕ ꯑꯁꯦꯡꯕ ꯀꯩꯅꯣ ꯑꯣꯏꯕꯒꯤ ꯑꯗꯨꯅ ꯑꯩꯈꯣꯏꯗꯤ ꯑꯗꯨꯃꯥꯏꯅ ꯃꯟꯗꯞꯇꯒ ꯆꯠꯄ ꯈꯣꯠꯄꯗꯣ ꯇꯧꯗꯦꯕ ꯑꯩꯈꯣꯏꯒꯤ ꯏꯃꯨꯡꯒꯤꯗꯤ ꯑꯣꯏꯅ ꯑꯗꯨꯅ ꯑꯩꯈꯣꯏ ꯀꯩꯅꯣꯗꯨꯗꯤ ꯑꯩꯈꯣꯏ ꯃꯥ ꯄꯣꯛꯄ ꯃꯄꯨꯗꯨꯗꯤ ꯏꯄꯨꯗꯨꯗꯤ ꯆꯠꯂꯦꯕ ꯑꯗꯣ ꯃꯥꯅꯒ ꯏꯁꯩ ꯌꯥꯎꯔꯒ ꯄꯣꯔꯛꯑꯦ ꯑꯗꯨꯃꯥꯏꯅ ꯊꯝꯅꯥꯗꯒ ꯌꯣꯝꯃꯒ ꯄꯣꯔꯛꯄꯗꯣ ꯑꯗꯣ ꯌꯥꯝ ꯅꯨꯡꯁꯤ ꯑꯗꯨꯒ ꯍꯥꯏꯇꯥꯔꯦ ꯆꯥꯕꯗꯧ ꯑꯆꯥꯄꯣꯠ ꯆꯥꯗꯧꯅꯒ ꯆꯥꯕꯗꯣ ꯍꯥꯎꯗꯤ ꯍꯥꯎꯕꯅꯤ ꯅꯪꯅꯒ ꯑꯗꯣ ꯍꯥꯏꯔꯛꯑꯒ ꯍꯧꯖꯤꯛ ꯅꯨꯡꯕꯨ ꯅꯨꯡꯁꯤ ꯅꯤꯡꯁꯤꯡꯉꯛꯑꯦ
ꯃꯥꯅꯦ ꯄꯀꯧꯔꯥ ꯑꯃ ꯐꯖꯅ ꯍꯧꯔꯅꯤ ꯎꯇꯤ ꯑꯃ ꯌꯥꯎꯔꯅꯤ ꯁꯥꯥꯛ ꯑꯃ ꯑꯗꯒꯤ ꯏꯔꯣꯝꯕ ꯑꯗꯒꯤ ꯑꯆꯥꯔ ꯃꯔꯣꯏ ꯊꯣꯡꯕ ꯌꯥꯎꯔ ꯌꯥꯎꯔꯦ ꯑꯗꯨꯒ ꯑꯁ ꯑꯗꯨꯝ ꯐꯣꯡ ꯐꯣꯡꯒ ꯁꯥꯥꯔꯒ ꯆꯥꯕ ꯍꯥꯎꯕꯅꯦꯕ ꯑꯗꯨꯒꯤ ꯑꯩꯈꯣꯏꯒꯤ ꯊꯝꯅꯥ ꯗ ꯑꯗꯨꯝ ꯈꯦꯆꯤ ꯑꯁꯥꯕꯗꯣ ꯍꯦꯛ ꯊꯣꯛꯃ ꯂꯣꯏꯕ ꯀꯨꯏ꯭ꯗꯔꯤꯉꯩꯗꯣ ꯍꯥꯞꯆꯤꯜꯂꯒ ꯇꯛ ꯇꯛ ꯃꯅꯤꯟ ꯀꯥꯔꯀꯥꯟꯗ ꯃꯥꯏ ꯊꯝꯅꯥꯗ ꯊꯦꯡꯕꯒ ꯃꯥꯏ ꯇꯣꯉꯥꯟꯕ ꯃꯅꯝ ꯅꯨꯡꯁꯤꯕ ꯑꯃ ꯊꯣꯛ
ꯍꯣꯏ ꯍꯣꯏ ꯍꯣꯏ ꯃꯅꯝ ꯑꯃ ꯃꯅꯝ ꯑꯃ ꯂꯩ ꯍꯥꯏ ꯃꯅꯝ ꯑꯃ ꯂꯩꯕꯅꯦꯕ ꯑꯗꯨꯒꯤ ꯃꯅꯝꯗꯨꯗꯅꯦꯕ ꯅꯨꯡꯁꯤꯁꯦ ꯑꯁꯦꯡꯕꯗꯤ ꯀꯩꯅꯣꯗ ꯑꯗꯨꯝ ꯊꯝꯅꯥꯁꯤꯒꯤ ꯃꯅꯝꯁꯦ ꯃꯅꯝ ꯆꯥꯕꯩ ꯋꯥꯅꯦꯕ ꯑꯁꯦꯡꯕ ꯀꯩꯅꯣ ꯇꯧꯕ ꯋꯥꯥꯟꯗꯦ ꯃꯅꯝꯗꯨ ꯈꯦꯁꯤꯗꯨꯒ ꯌꯣꯝꯁꯤꯜꯂꯛꯄꯒꯤ ꯃꯅꯝ ꯑꯗꯨꯅꯦꯕ ꯍꯥꯎꯔꯤꯁꯤ ꯅꯠꯇ꯭ꯔꯥ ꯍꯣꯏ ꯃꯊꯪ ꯊꯣꯛꯂꯛꯄꯗ ꯊꯣꯛ ꯄꯨꯗꯤ ꯊꯣꯛꯂꯛꯑꯅꯤ ꯑꯩ ꯏꯀꯨꯏ ꯀꯨꯏꯗꯕꯤꯗ ꯑꯗꯨꯝ ꯍꯟꯗꯛꯀꯤ ꯊꯥ ꯂꯣꯏꯁꯤꯜꯂꯛꯄ ꯁ꯭ꯋꯥꯏꯗ ꯊꯣꯛꯂꯛꯁꯤꯔꯥꯅ ꯈꯜꯂꯤ ꯑꯗꯨꯗ ꯍꯦꯛ ꯍꯧꯍꯜꯂꯒ ꯂꯣꯏꯔꯦ
ꯃꯥꯅꯦ ꯃꯥꯅꯦ ꯑꯩꯈꯣꯏ ꯑꯍꯨꯝ ꯃꯔꯤ ꯑꯩꯈꯣꯏ ꯑꯍꯨꯝ ꯑꯩꯈꯣꯏ ꯑꯍꯨꯝ ꯃꯔꯤ ꯄꯨꯜꯂꯒ ꯈꯤꯇꯪ ꯅꯨꯡꯉꯥꯏꯗꯧꯕ ꯖꯒꯥ ꯑꯝꯗ ꯂꯩꯀꯣꯜꯗꯕꯨ ꯒꯥꯔꯗꯦꯟꯗꯕꯨ ꯑꯣꯏꯔꯣ ꯅꯠꯇ꯭ꯔꯒꯅ ꯑꯩꯈꯣꯏꯒꯤ ꯁꯨꯝ ꯇꯨꯔꯦꯜ ꯑꯃꯒꯤ ꯃꯅꯥꯛ ꯅꯛꯄ ꯍꯥꯏꯇꯥꯔꯦ ꯈꯤꯇꯪ ꯃꯐꯝ ꯈꯔ ꯀꯩꯅꯣ ꯑꯩꯈꯣꯏꯒꯤ ꯌꯦꯡꯕ ꯅꯨꯡꯉꯥꯏꯕ ꯈꯔ ꯑꯗꯒꯤ ꯀꯩꯅꯣ ꯑꯣꯏ ꯇꯧꯕ ꯍꯥꯏꯇꯥꯔꯦ ꯎꯔꯨꯝ ꯂꯥꯡꯕ ꯃꯐꯝ ꯑꯗꯨꯝꯕꯗ ꯑꯗꯨꯝ ꯃꯌꯥꯝ ꯉꯥꯏꯍꯥꯛ ꯄꯨꯜꯂꯨꯕ ꯍꯥꯏꯗꯨꯅꯤ
ꯎꯝ ꯍꯣꯏ
ꯀꯩꯅꯣꯗꯤ ꯑꯗꯣ ꯆꯥꯛꯇꯤ ꯅꯣꯏ ꯑꯗꯨꯝ ꯄꯨꯡ ꯑꯃ ꯇꯥꯕ ꯁ꯭ꯋꯥꯏꯗ ꯆꯥꯗꯣꯏꯔꯥ
ꯆꯥꯛꯁꯦ ꯇꯨꯗ ꯇꯧꯔꯅꯤ ꯆꯥꯔꯅꯤ ꯉꯥꯏꯍꯥꯛ ꯂꯩꯔꯒ ꯑꯗꯨꯝ꯫ ꯆꯥꯊꯣꯛꯑꯅꯤ ꯑꯗꯨꯒ ꯊꯕꯛ ꯈꯔ ꯑꯩ ꯂꯣꯏꯁꯤꯟꯒꯗꯕ ꯊꯕꯛ ꯈꯔ ꯂꯩ ꯑꯗꯨ ꯉꯁꯤꯗꯤ ꯈꯔ ꯂꯣꯏꯁꯤꯜꯂꯅꯤ꯫ ꯑꯁ ꯉꯥꯛꯇꯪ ꯄꯣꯊꯥꯔꯅꯤ ꯑꯃꯨꯛ꯫
ꯑꯗꯨꯝ ꯍꯩꯗꯤ ꯍꯩꯅꯔꯝꯃꯅꯤ ꯍꯥꯏꯕ꯫
ꯍꯩꯅꯔꯦ ꯑꯗꯨꯝ ꯑꯗꯨꯝ ꯑꯌꯨꯛꯇ ꯀꯩꯅꯣꯝꯃꯗꯤ ꯆꯥꯏꯗ ꯑꯌꯨꯛꯇ ꯍꯧꯒꯠꯂꯛꯑꯒ ꯑꯗꯨꯝ ꯈꯔ ꯀꯩꯅꯣꯝꯗꯤ ꯆꯥꯏ ꯑꯗꯨ ꯆꯥ ꯊꯛꯑꯒ ꯑꯩ ꯉꯁꯥꯏ ꯑꯗꯨꯝ ꯀꯩꯅꯣꯒꯨꯝꯕ ꯕ꯭ꯔꯦꯗꯀꯨꯝꯕ ꯑꯃ ꯆꯥꯥꯁꯜꯂꯦ꯫ ꯑꯗꯨꯒ ꯂꯩꯔꯤꯅꯦ ꯅꯠꯇ꯭ꯔꯗꯤ ꯑꯗꯨꯝꯝ ꯂꯥꯝꯕ ꯍꯥꯏꯗꯤ ꯀꯩꯅꯣ ꯑꯌꯨꯛꯁꯦ ꯍꯦꯛ ꯍꯧꯒꯠꯂꯛꯄ ꯀꯩꯅꯣ ꯃ ꯆꯥꯗ꯭ꯔꯒꯗꯤ ꯑꯩꯈꯣꯏꯒꯤ ꯀꯩꯅꯣꯁꯦ ꯁꯣꯛꯑꯦꯕꯀꯣ ꯆꯥꯛꯈꯥꯎꯁꯦ꯫
ꯎꯝ꯫
ꯆꯈꯥꯎ ꯗꯤ ꯃꯥꯏꯁꯤꯗ ꯏꯁꯥ ꯐ ꯁꯛꯅꯨꯡꯁꯦ ꯐꯖꯗꯦ ꯀꯥꯏꯅ ꯍꯥꯏꯕꯁꯦ ꯆꯨꯝꯕꯅꯤ ꯑꯗꯨꯝ ꯑꯗꯨꯅ ꯆꯈꯥꯎ ꯁꯣꯏꯕ ꯌꯥꯗꯦ ꯑꯗꯨꯝ ꯑꯍꯥꯡꯅ ꯊꯝꯕꯁꯦ ꯐ ꯗꯦ ꯍꯥꯏꯌꯦꯕ꯫ ꯑ ꯀꯩꯅꯣꯝꯃ ꯍꯥꯟꯅ ꯊꯥꯛꯑꯅꯤ ꯆꯥꯁꯜꯂꯅꯤ ꯈꯤꯇꯪ ꯀꯩꯅꯣꯝꯗ ꯑꯣꯏꯔꯁꯨ ꯑꯗꯨꯒ ꯂꯩꯌꯦ ꯆꯥꯛ ꯑꯃꯨꯛ ꯆꯥꯔꯅꯤ꯫
ꯍꯣꯏ ꯍꯣꯏ ꯍꯣꯏ ꯆꯥꯕꯩ ꯃꯇꯝ ꯌꯧꯔꯛꯑꯕꯅꯤꯅ꯫ ꯐꯔꯦꯗꯤ ꯅꯪꯁꯨ ꯆꯥꯊꯣꯛꯑꯣ ꯐꯖꯅ ꯑꯗꯨꯒ ꯀꯩꯅꯣ ꯇꯧꯔꯁꯦ꯫
ꯍꯣꯏ ꯍꯣꯏ ꯍꯣꯏ ꯍꯣꯏ ꯍꯣꯏ ꯊꯝꯃꯒꯦ ꯑꯩꯁꯨ ꯎꯝ꯫